ꯉꯁꯥꯢ ꯑꯌꯨꯛ ꯀꯝꯄ꯭ꯂꯤꯠ ꯀꯝꯄ꯭ꯂꯤꯠꯇ ꯑꯗꯨꯝ ꯂꯩꯔꯝꯃꯕꯅꯦ
ꯍꯩꯇꯦꯗꯤ ꯍꯥꯢꯅꯤꯡꯗꯦ
ꯑꯥ ꯀꯩꯅꯣ ꯂꯩꯔꯦ ꯇꯝꯗꯕ ꯑꯃ ꯂꯩꯔꯦꯕꯀꯣ ꯇꯥꯃꯣꯅ ꯍꯥꯏꯔꯝꯕꯅꯦꯕ ꯑꯗꯨꯗꯣ ꯍꯣꯔꯦꯟ ꯊꯥꯔꯛꯀꯦ ꯑꯩ ꯅꯉꯣꯟꯗ ꯂꯝꯐꯦꯜꯗ ꯑꯣꯏꯗꯨꯢꯕ
ꯀꯔꯤꯅꯣ
ꯑꯥ ꯑꯗꯨꯁꯨꯅꯦ ꯑꯥꯢ ꯇꯤ ꯑꯥꯢ ꯒꯤ ꯃꯑꯣꯡꯅꯦꯕ ꯇꯝꯗꯣꯏꯁꯤ
ꯎꯝ
ꯑꯗꯨꯗꯣ ꯅꯟ ꯏꯟꯖꯤꯅꯤꯌꯥꯔꯤꯡꯒ ꯏꯟꯖꯤꯅꯤꯌꯥꯔꯤꯡꯒ ꯈꯥꯏꯗꯣꯛꯑꯦꯕ ꯅꯟ ꯅꯟ ꯏꯟꯖꯤꯅꯤꯌꯥꯔꯤꯡꯗ ꯑꯣꯏꯅ ꯇꯧ ꯍꯥꯏꯕ ꯑꯩꯈꯣꯏꯒꯤꯗꯤ ꯑꯗꯨꯝ ꯐꯣꯡ ꯊꯥꯖꯟꯕꯗ ꯂꯨꯄꯥ ꯅꯤꯐꯨ ꯅꯤꯌꯦ ꯀꯩꯝ ꯆꯪꯉꯣꯏꯌꯦ ꯑꯩ ꯅꯪ ꯁꯤ ꯂꯥꯛꯑꯀꯥꯟꯗ ꯐꯖꯅ ꯍꯥꯏꯔꯒꯦ ꯑꯩꯁꯨ ꯐꯖꯅ ꯌꯦꯡꯗꯤ ꯌꯦꯡꯗ꯭ꯔꯤꯕꯀꯣ
ꯎꯝ
ꯇꯥꯃꯣꯅ ꯍꯥꯏꯅꯔꯝꯕꯗꯣ ꯑꯗꯨꯝ ꯑ ꯀꯩꯅꯣꯒꯤ ꯐꯤ ꯀꯩꯀꯥꯒꯤꯁꯨ ꯌꯥꯎꯋꯤ ꯑꯗꯨꯒ ꯐꯨꯗ ꯄ꯭ꯔꯣꯁꯦꯁꯤꯡꯒꯤꯁꯨ ꯌꯥꯎꯋꯤ ꯑꯗꯨꯒ ꯎꯝ ꯀꯩꯅꯣꯒꯤꯁꯨ ꯀꯝꯄ꯭ꯌꯨꯇꯔ ꯑꯦꯁꯤꯁꯇꯦꯟ ꯀꯩꯀꯔꯥꯒꯤꯁꯨ ꯂꯣꯏ ꯌꯥꯎꯋꯦꯕꯀꯣ ꯑꯗꯒꯤ ꯅꯪ ꯈꯟꯖꯗꯣꯏꯅꯦꯕ ꯑꯗꯨ ꯑꯗꯨꯒ ꯎꯝ ꯀꯩꯅꯣ ꯇꯧꯗꯣꯏꯕ ꯎꯝ ꯀꯩꯅꯣ ꯑꯗꯨ ꯊꯥꯖꯤꯟꯕꯗꯣ ꯑꯣꯟꯂꯥꯏꯟ ꯊꯥꯖꯤꯟꯗꯣꯏꯅꯦꯕ ꯑꯗꯨꯝ ꯇꯦꯟꯒꯤ ꯃꯥꯔꯛ ꯌꯦꯡꯉꯀꯥꯟꯗ ꯑꯇꯩ ꯀꯔꯤꯝ ꯆꯠꯂꯣꯏ ꯑꯩꯈꯣꯏ ꯆꯠ ꯈꯣꯠꯇꯅ ꯀꯔꯤꯝ ꯇꯧꯔꯣꯏ ꯃꯣꯏ ꯑꯗꯨꯝ ꯈꯟꯖꯔꯛꯇꯣꯏꯅꯦꯕ ꯃꯁꯥꯒꯤ
ꯑ ꯀꯩꯅꯣꯔꯕ ꯐꯣꯟꯗ ꯑꯗꯨꯝ ꯇꯧꯔꯒ ꯑꯗꯨ ꯝꯣꯏꯅ ꯇꯧꯕꯤ
ꯍꯣꯏ ꯂꯨꯄꯥ ꯅꯤꯐꯨ ꯀꯩꯅꯣꯒꯤ ꯐꯣꯝ ꯊꯥꯖꯤꯟꯕꯒꯤ
ꯇꯦꯟꯒꯤ ꯃꯥꯔꯛꯁꯤꯠꯗꯣ ꯑꯩ ꯇꯦꯟꯗꯗꯤ ꯐꯥꯁ ꯍꯥꯏꯕ ꯋꯥꯅꯤ ꯈꯔ ꯅꯦꯝꯕꯅꯦ ꯃꯥꯛꯀꯗꯣ
ꯆꯠꯂꯍꯦ ꯑꯩꯈꯣꯏꯗꯤ ꯃꯥꯔ꯭ꯛ ꯐꯥꯔꯁꯀ ꯅꯠꯇꯦ ꯏꯕꯦꯝ ꯁꯦꯀꯦꯟ
ꯀꯩꯅꯣ ꯒꯣꯔꯃꯦꯟꯀꯤꯔꯣ ꯀꯩꯒꯤꯅꯣ
ꯃꯥꯅꯤ ꯅꯠꯇꯦ ꯀꯝꯄꯅꯤꯒꯤ ꯑꯣꯏꯗꯣꯏꯅꯤ ꯃꯣꯏꯁꯦ ꯑꯩ ꯊꯥꯗꯤ ꯍꯥꯏꯔꯛꯀꯦꯕꯀꯣ ꯌꯦꯡꯉꯣꯕ ꯅꯪ ꯍꯥꯏꯐꯦꯠ ꯑ ꯂꯝꯐꯦꯜꯗꯒꯤ ꯑꯣꯏꯗꯣꯏꯕ
ꯐꯣꯝ ꯐꯣꯝ ꯊꯥꯖꯤꯟꯈ꯭ꯔ ꯃꯇꯨꯡꯗ ꯀꯃꯥꯏ ꯀꯃꯥꯏꯅ ꯇꯧꯗꯣꯏꯕ
ꯐꯣꯝ ꯊꯥꯖꯤꯜꯂꯕ ꯃꯇꯨꯡꯗ ꯀꯃꯥꯏ ꯀꯃꯥꯏ ꯇꯧꯕ ꯍꯥꯏꯕꯨ ꯅꯪ ꯍꯣꯔꯦꯟ ꯒꯨꯒꯜꯗ ꯆꯪꯉꯒ ꯀꯩ ꯀꯩꯅꯣ ꯍꯥꯏ ꯈꯔ ꯊꯤꯖꯤꯟ ꯇꯥꯔꯦ ꯑꯩꯁꯨ ꯑꯉꯥꯡ ꯃꯆꯥꯥ ꯇꯕꯅꯤꯅ ꯄꯪꯍꯪ ꯍꯡꯕꯁꯨ ꯏꯀꯥꯏꯗꯅ ꯊꯣꯛꯑꯦ ꯑꯗꯨꯝ
ꯇꯝꯗꯣꯏꯅꯦ ꯆꯍꯤ ꯑꯅꯤ ꯑꯣꯏꯗꯣꯏꯅꯤ ꯍꯥꯏꯗꯤ ꯌꯥꯝ ꯀꯟꯅ ꯀꯥꯗ꯭ꯔꯁꯨ ꯑꯗꯨꯝ ꯌꯥꯗꯧ ꯄꯣꯠꯅꯦꯕ ꯁꯤꯗꯤ ꯑꯩꯈꯣꯏꯕꯥꯅꯤꯒꯤꯗꯤꯅꯦ ꯅꯪꯒꯤ ꯁꯥꯏꯠꯀꯤꯁꯨ ꯊꯕꯛ ꯂꯩꯗꯅ ꯎꯝ ꯁꯥꯏꯠꯀꯤ ꯂꯥꯏꯔꯤꯛ ꯄꯥꯗꯣꯕꯅꯤꯅ ꯑꯩꯈꯣꯏꯗꯤ ꯁꯤꯒꯨꯝꯕ ꯑꯗꯨꯝ ꯌꯥꯎꯁꯤꯜꯂꯁꯨ ꯌꯥꯏꯑꯦꯕ ꯀꯩꯁꯨ ꯀꯥꯏꯗꯦꯕ ꯀꯔꯤꯝꯇꯝꯗꯦ ꯍꯥꯏꯕꯗꯨꯅ ꯍꯦꯟꯅ ꯍꯩꯅꯈꯤꯗ꯭ꯔꯦꯕ ꯍꯧꯖꯤꯛꯀꯥꯟꯁꯦ ꯌꯨꯝ ꯍꯟꯂꯛꯑꯣ ꯌꯨꯝ ꯍꯟꯂꯛꯑꯣ ꯁꯤꯗ ꯇꯧꯔꯛꯇꯣꯏꯅꯦ ꯏꯕꯦꯝꯃ ꯅꯪ ꯍꯧꯖꯤꯛ ꯅꯌꯨꯝꯗ ꯀꯣꯟꯂ ꯂꯩꯔꯤꯗꯣ ꯅꯃꯥ ꯅꯄꯥ ꯐꯥꯔꯒ
ꯑꯗꯨꯅꯦ ꯌꯨꯝ ꯌꯨꯝꯗꯁꯨ ꯕꯦꯔꯥ ꯀꯥꯕꯤ ꯍꯧꯖꯤꯛꯁꯦ ꯇꯧꯔꯤꯁꯦ ꯑꯗꯨꯅ ꯁꯤꯒꯨꯝꯕꯁꯨ ꯈꯔ ꯇꯧꯔ ꯅꯪꯅ ꯅꯪꯅ ꯆꯠꯄ ꯌꯥꯅꯕ ꯊꯕꯛ ꯑꯣꯏꯅ ꯇꯧꯁꯦ
ꯎꯝ ꯀꯩ ꯅꯨꯃꯤꯠꯇ ꯂꯥꯛꯇꯣꯏꯕ
ꯑꯩꯗꯣ ꯃꯣꯏ ꯃꯈꯣꯡ ꯀꯩꯀꯥꯒꯤ ꯇꯧꯔꯒ ꯂꯥꯛꯑꯒꯦ ꯇꯧꯅꯦꯕ
ꯎꯝ ꯎꯝ ꯑꯗꯨ ꯅꯪꯒꯤꯗꯨꯗꯣ ꯂꯣꯏꯁꯤꯜꯂꯛ ꯄꯒ ꯅꯪꯒꯤ ꯑꯃꯨꯛ ꯆꯠꯄ ꯌꯥꯔꯛꯑꯅꯤꯀꯣ ꯑꯗꯨ ꯂꯣꯏꯔꯒ ꯑꯗꯨꯝ ꯋꯥꯛꯀꯤꯡꯗꯣ ꯇꯣꯛꯑꯅꯤ
ꯑꯗꯨꯗꯤ ꯅꯦꯅ ꯍꯦꯛ ꯎꯝ ꯑꯩꯒꯤ ꯑꯃ ꯀꯩꯅꯣꯒꯤꯗꯨ ꯗꯦꯠ ꯑꯩꯠꯇꯅꯤꯗꯅ
ꯎꯝ
ꯅꯠꯇꯦ ꯗꯦꯠ ꯑꯩꯠ ꯀꯩꯅꯣ ꯑꯣꯏꯈꯤꯕꯅꯦ ꯑ ꯃꯣꯏꯅ ꯁꯚꯦꯟ ꯗꯦꯖ ꯊꯥꯒꯤꯈꯤꯕꯅꯦꯕꯀꯣ ꯁꯚꯦꯟ ꯗꯦꯖ ꯊꯥꯔꯨꯔꯒ ꯑꯗꯨꯏ ꯃꯇꯨꯡꯗ ꯑ ꯃꯣꯏꯅ ꯑꯦꯄꯣꯏꯟꯃꯦꯟ ꯀꯤꯇꯣ ꯑꯗꯨꯝ ꯍꯥꯏꯔꯛꯀꯦꯅ ꯍꯥꯏꯗꯅ ꯑꯗꯨ ꯑꯣꯏꯔꯒꯗꯤ ꯃꯣꯏꯅ ꯍꯥꯏꯖꯔꯛꯄꯗꯣ ꯉꯥꯏꯔꯒꯦ ꯇꯧꯅꯦꯕ ꯑꯗꯨꯒ ꯁꯤꯕꯧꯒꯤ ꯃꯔꯨꯛꯇꯗꯤ ꯃꯔꯛꯇꯗꯤ ꯑꯥ ꯌꯨꯝꯒꯤꯁꯨ ꯃꯇꯦꯡ ꯀꯩꯀꯥ ꯇꯧꯁꯜꯂꯝꯃꯒ ꯊꯕꯛꯇꯨ ꯈꯔ ꯇꯧꯔꯝꯃꯒ ꯂꯥꯛꯑꯦꯗꯅ
ꯁꯨꯃꯥꯏ ꯇꯧꯑꯣ ꯑꯥ ꯃꯤꯅ ꯊꯥꯔꯛꯄ ꯉꯥꯏꯒꯅꯣ ꯅꯪꯅ ꯍꯥꯏꯐꯦꯠꯅꯦ ꯅꯨꯃꯤꯠ ꯇꯔꯦꯠꯅꯤ ꯁꯨ ꯀꯥꯟꯗ ꯍꯪꯉꯣꯕ ꯍꯥꯏꯗꯤ ꯃꯣꯏ
ꯑꯗꯨꯕꯨꯗꯤ ꯍꯪꯗꯣꯏꯅꯦ ꯑꯩꯗꯣ ꯀꯩꯅꯣ ꯉꯥꯏꯔꯤꯅꯦꯕ ꯍꯧꯖꯤꯛ ꯗꯦꯠ ꯑꯩꯠ ꯉꯥꯏꯕꯅꯦꯕ ꯗꯦꯠ ꯍꯦꯛ ꯁꯨꯕꯒꯅꯦ ꯁꯨꯃꯥꯏꯅ ꯖꯤꯁꯇꯔ ꯗꯦꯠ ꯑꯩꯠꯁꯦ ꯁꯨꯔꯦ ꯉꯁꯤ ꯁꯨꯔꯦ ꯑꯗꯣ ꯑꯗꯨ ꯑꯣꯏꯔꯒꯗꯤ ꯗꯦꯠ ꯀꯌꯥꯗ ꯌꯥꯗꯣꯏꯅꯣ ꯈꯣꯠꯇꯣꯏꯅꯣ ꯍꯪꯉꯦꯗꯅ
ꯎꯝ
ꯃꯣꯏꯅ ꯑꯦ ꯁꯨꯃꯥꯏꯅ ꯍꯞꯇꯥ ꯑꯃ ꯊꯝꯗꯧ ꯍꯞꯇꯥ ꯑꯃ ꯌꯥꯅꯤ ꯍꯥꯏꯔꯒꯗꯤ ꯑꯥꯕꯥꯅꯣꯡꯉꯥꯜꯂꯒ ꯇꯧꯅꯤ ꯈꯣꯠꯅꯤ ꯍꯥꯏꯔꯒꯗꯤ ꯑꯗꯨꯝ ꯁꯠ ꯇꯧꯊꯣꯛꯎ ꯌꯥꯏꯗꯅ ꯑꯗꯨꯒ ꯑꯥ ꯀꯩꯅꯣ ꯑꯩꯁꯦ ꯑꯩꯁꯨꯝ ꯈꯟꯕꯗ ꯃꯤꯟꯅꯔꯕꯅ ꯑꯦꯝ ꯌꯨꯗ ꯀꯝꯄ꯭ꯌꯨꯇꯔ ꯇꯝꯕ ꯍꯥꯏꯗꯣ ꯀꯩꯅꯣ ꯇꯧꯗꯧ ꯃꯥꯟꯗꯦꯕ ꯑꯩꯁꯦ ꯂꯥꯡ ꯐꯥꯡ ꯑꯣꯏꯔꯛꯇꯧ ꯃꯥꯜꯂꯦꯕ ꯑꯩ ꯁꯤꯗ ꯂꯩꯁꯤꯒ
ꯏ ꯀꯩꯅꯣ ꯃꯥꯁꯇ꯭ꯔ ꯇꯧꯅꯤ ꯍꯥꯏꯕꯩ ꯑꯥꯁꯥ ꯁꯨꯛ ꯎꯎꯗꯦ ꯑꯩꯉꯣꯟꯗ ꯇꯧꯒꯗ꯭ꯔꯥꯅꯦ ꯅꯪꯕꯣ ꯇꯧꯒꯗ꯭ꯔꯣ
ꯈꯪꯗꯦ
ꯑꯗꯨꯅ ꯑꯁꯥ ꯁꯨꯡ ꯎ ꯎꯗꯦ ꯅꯪ ꯑꯅꯛꯄ ꯊꯤꯕꯅꯗꯤ ꯐꯩ ꯏꯕꯦꯝ
ꯑꯩꯅ ꯈꯟꯕꯅ ꯀꯩꯅꯣꯒꯤꯗ ꯑꯣꯏꯟ ꯇꯧꯁꯤꯔꯥ ꯈꯟꯕ ꯅꯦꯂꯤꯠꯀꯤꯁꯨ ꯕ꯭ꯔꯥꯟꯁ ꯑꯣꯏꯕꯅꯤꯅ ꯑꯃ ꯄꯤ ꯑꯥ ꯀꯔꯤ ꯖꯤꯄꯤꯔꯣꯝꯒꯤ ꯆꯠꯐꯝꯔꯣꯝꯒꯤꯗ ꯇꯤ ꯖꯤꯒꯤꯔꯥ ꯀꯩꯅꯣ ꯑꯗꯥꯏ ꯃꯌꯥꯗ ꯑꯝ ꯂꯩꯕꯗꯣ
ꯎꯝ ꯎꯝ ꯎꯝ
ꯑꯗꯨꯒꯤꯅ ꯐꯔꯛꯇꯧ ꯃꯥꯜꯂꯦꯕ ꯑꯩꯒꯤꯗꯤ ꯍꯥꯏꯗꯤ
ꯅꯪꯒꯤꯗꯤ ꯏꯐꯗ ꯐꯩꯌꯦ ꯅꯪꯒꯤꯗꯤ ꯏꯐ ꯐꯩꯌꯦ ꯄꯣꯏꯟꯇꯦꯛꯁ ꯑꯣꯏꯔꯁꯨ ꯐꯩꯌꯦꯕ ꯅꯪꯒꯤꯗꯤ ꯐꯩ ꯑꯩꯗꯤꯅꯦ ꯂꯥꯏꯟ ꯑꯃꯈꯇꯪꯅꯦꯕ ꯅꯪ ꯆꯠꯇꯣꯏꯁꯦ ꯕꯖꯥ꯭ꯔꯗꯒꯤ ꯂꯥꯛꯑꯒ ꯁꯤꯡꯖꯥꯕꯩꯁꯨ ꯑꯗꯒꯤ ꯑꯃꯗꯨꯁꯨ ꯗꯨꯝ ꯕꯖꯥꯔ ꯐꯥꯎꯗ꯭ꯔꯦ ꯎꯝ ꯂꯥꯏꯔꯕꯅꯤ ꯅꯪꯒꯤꯗꯤ
ꯍꯥꯏꯗꯤ ꯃꯥꯒꯤ ꯑꯗꯨ ꯇꯥꯅ ꯂꯥꯛꯑꯒ ꯑꯃꯨꯛ ꯍꯟꯕ ꯍꯥꯏꯁꯤ ꯑꯩꯅ ꯌꯨꯝꯗ ꯌꯨꯝꯗꯒꯤ ꯍꯪꯒꯠꯗꯥ ꯇꯧꯕꯣꯏꯗꯤ ꯀꯩꯁꯨ ꯅꯠꯇꯦꯕ ꯍꯥꯏꯗꯤ ꯌꯨꯝꯒ ꯑꯃꯨꯛ ꯅꯛꯅꯩꯗꯅ ꯑꯦꯝ ꯌꯨꯅ ꯑꯃꯨꯛ
ꯎꯝ ꯍꯧꯖꯤꯅꯦ ꯃꯤ ꯉꯥꯏꯕ ꯀꯩꯝ ꯀꯥꯟꯗꯦꯀꯣ ꯃꯤ ꯉꯥꯏꯕ ꯀꯩꯝ ꯀꯥꯟꯗꯦ ꯃꯤꯒ ꯇꯧꯃꯤꯟꯅꯗꯦ ꯌꯥꯗꯦ ꯍꯥꯏꯕ ꯀꯩꯅꯣ
ꯑꯗꯨꯅꯦ ꯍꯥꯏꯗꯤ ꯇꯧꯕꯨ ꯇꯧꯔꯗꯤ ꯑꯗꯨꯝ ꯈꯪ ꯈꯪ ꯍꯥꯏꯗꯤ ꯈꯪꯅꯔꯛꯇꯧ ꯉꯥꯛꯇꯅꯦꯕ
ꯎꯝ ꯀꯩꯒꯨꯝꯕ ꯅꯣꯏ ꯅꯤꯂꯤꯠꯇꯨꯗ ꯍꯦꯛ ꯇꯝꯒꯦ ꯍꯥꯏꯇꯥꯔꯗꯤ ꯌꯥꯏꯕꯀꯣ ꯑꯗꯨꯗꯣ ꯅꯣꯏꯕꯥꯅꯤ ꯇꯝꯃꯤꯟꯅꯕꯗꯣ ꯅꯤꯂꯤꯠꯇ ꯗꯥꯏꯔꯦꯛ ꯇꯝꯅꯤ ꯍꯥꯏꯇꯥꯔꯗꯤ ꯌꯥꯏꯌꯦꯕ
ꯖꯤꯜꯂꯛꯑꯝꯅꯤꯅ ꯑꯗꯨꯝ ꯃꯥꯒꯤꯗꯤ ꯈꯨꯗꯣꯡ ꯆꯥꯔꯦꯕ ꯑꯩꯒꯤꯅ ꯑꯃꯨꯛ
ꯅꯪ ꯅꯪꯒꯤꯁꯨ ꯈꯨꯗꯣꯡꯆꯥꯥꯕ ꯈꯜꯂꯣ ꯅꯪꯒꯤꯁꯨ ꯈꯨꯗꯣꯡ ꯆꯥꯥꯕ ꯈꯜꯂꯣ ꯑꯗꯨ ꯅꯪ ꯍꯜꯂꯛꯇꯣꯏ ꯅꯨꯡꯗꯥꯡ ꯋꯥꯏꯔꯝ ꯇꯧꯔꯦꯅ ꯀꯜꯂꯣ ꯅꯪ ꯅꯨꯡꯗꯥꯡ ꯊꯦꯡꯅ ꯍꯜꯂꯛꯀꯗꯣꯏꯅꯦ
ꯃꯥ ꯅꯨꯡꯗꯥꯡ ꯍꯥꯏꯔꯒ ꯏꯕꯦꯝ ꯍꯟꯗꯛꯀꯤ ꯃꯦꯀꯞꯀꯤꯗꯣ
ꯎꯝ
ꯄꯨꯡ ꯀꯩꯅꯣꯗꯅꯤ ꯏꯕꯦꯝꯃ ꯑꯃꯗꯩꯅ ꯑꯍꯨꯝꯕꯧ ꯅꯪꯅꯒ ꯇꯝꯅꯤꯡꯉꯦꯒ ꯈꯜꯂꯝꯃꯤꯗꯣ
ꯎꯝ꯫
ꯅꯨꯡꯊꯤꯜꯒꯤ꯫
ꯌꯥꯏ ꯀꯩꯅꯣ꯫
ꯑ ꯋꯥꯑꯣ ꯇꯝꯃꯗꯤ ꯏꯕꯦꯝꯃ꯫
ꯅꯪꯒꯤꯗꯣ ꯊꯤꯔꯣ ꯅꯣꯏ ꯏꯃꯨꯡꯗꯗꯤ ꯍꯥꯏ ꯉꯝꯃꯥꯗ꯭ꯔꯣ ꯅꯪ ꯁꯨꯃꯥꯏꯅ ꯇꯝꯅꯦꯅ꯫
ꯑꯩꯕꯨꯗꯤ ꯍꯥꯏꯈ꯭ꯔꯦꯗ ꯍꯥꯏꯗꯤ ꯎꯝ ꯑꯈꯣꯏꯕꯍꯣꯏꯅꯁꯨ ꯑꯗꯨꯝ ꯌꯥꯗꯤ ꯌꯥꯔꯦꯕ꯫ ꯑꯩꯅ ꯁꯨꯃꯥꯏꯅ ꯊꯕꯛ ꯑꯃ ꯀꯩꯑꯃ ꯂꯥꯛꯄ ꯀꯥꯟꯗ ꯍꯧꯖꯤꯛꯇꯤ ꯍꯥꯏꯕ ꯋꯥꯅꯤ ꯑꯃ ꯑꯃ ꯋꯥꯗ ꯅꯠꯇꯅ ꯁꯨꯝ ꯀꯝꯄ꯭ꯌꯨꯇꯔ ꯀꯩꯀꯥꯒꯤꯗꯤ ꯑꯗꯨꯝ ꯗꯔꯀꯥꯔ ꯑꯣꯏꯌꯦꯗꯅ꯫ ꯑꯗ ꯁꯨꯝ ꯑꯩꯅ ꯉꯍꯥꯟꯈꯩ ꯇꯝꯃꯤꯗꯨꯅ ꯀꯩꯅꯣꯒꯤꯅꯦꯕ꯫ ꯍꯥꯏꯗꯤ ꯅꯣꯂꯦꯖꯇꯤ ꯐꯪꯗꯣꯔ ꯁꯨꯝ ꯄꯥꯏꯔꯛꯇ꯭ꯔꯒꯗꯤ ꯁꯨꯝ ꯄꯥꯏꯔꯛꯇ꯭ꯔꯒ ꯁꯨꯝ ꯀꯥꯎꯔꯛꯇ꯭ꯔꯣ ꯑꯗꯨ ꯇꯧꯋꯦꯅ ꯇꯧꯗꯕꯅꯦꯕ꯫
ꯑꯗꯨꯝ ꯄꯥꯏꯁꯤꯜꯂꯨ ꯌꯥꯔꯦ ꯁꯥꯔꯇꯐꯤꯀꯦꯠꯇꯣ ꯐꯪꯉꯥꯗꯤ꯫ ꯍꯥꯟꯅꯒꯤ ꯑꯦꯄ꯭ꯔꯤꯜꯒꯤ ꯁꯥꯔꯇꯤꯐꯤꯀꯦꯠ ꯍꯥꯏꯁꯤꯕꯧ ꯄꯤꯗ꯭ꯔꯤ ꯈꯪꯉꯕ ꯉꯁꯤ ꯍꯟꯗꯛ ꯄꯤꯅꯤꯌꯦ ꯑꯦꯄ꯭ꯔꯤꯜ꯫ ꯃꯤ ꯖꯨꯟ ꯑꯩꯈꯣꯏꯅ ꯊꯥꯏꯁꯤꯗꯤ ꯖꯨꯟꯗꯅꯦꯕ ꯖꯨꯟꯒꯤꯗꯤ ꯈꯔ ꯋꯥꯠꯂꯤꯕ ꯄꯔꯛꯇꯣꯏꯁꯦ꯫
ꯐꯩꯅꯦ ꯑꯗꯨꯅꯦ ꯑꯩꯅ ꯀꯥꯟꯅꯗꯦ ꯑꯩꯁꯨ ꯁꯨꯃꯥꯏꯅ ꯇꯧꯕ ꯈꯣꯠꯄ ꯍꯥꯏꯗꯤ ꯍꯥꯏꯖꯤꯜꯍꯧꯕꯁꯤꯒꯗꯤ ꯑꯗꯨꯝ ꯀꯩꯅꯣ ꯇꯧꯁꯜꯍꯧꯋꯤꯗꯅ꯫ ꯑꯦ ꯑꯩ ꯁꯨꯃꯥꯏꯅ ꯇꯝꯖꯍꯧꯔꯒꯦ ꯑꯗꯨ ꯑꯗꯨꯝ ꯇꯝꯃꯣ ꯈꯣꯠꯂꯣꯅꯗꯤ ꯍꯥꯏꯌꯦꯕꯀꯣ꯫
ꯎꯝ꯫
ꯑꯗꯨ ꯇꯝꯍꯧꯔꯒꯦ ꯇꯧꯕ꯫
ꯇꯝꯃꯣ ꯇꯝꯃꯣ ꯅꯪ ꯑꯗꯨ ꯊꯤꯕ ꯆꯠꯄꯗ ꯅꯪꯉꯣꯟꯗ ꯈꯨꯗꯣꯡ ꯆꯥꯗꯕꯗꯣ ꯌꯦꯡꯉꯣꯕ ꯑꯗꯨ ꯀꯩꯅꯣ ꯇꯧꯕꯁꯨ ꯌꯥꯏꯌꯦ ꯎꯝ ꯂꯂꯥ ꯀꯩꯅꯣꯒꯤꯗꯣ ꯎꯝ ꯇꯤꯖꯤ ꯖꯤꯄꯤ ꯃꯅꯥꯛꯀꯤꯗꯣ ꯑꯗꯨꯗꯤꯅꯦ ꯅꯪ ꯈꯣꯡ ꯆꯠꯂꯁꯨ ꯑꯗꯨꯝ ꯌꯥꯕꯨꯗꯤ ꯌꯥꯅꯤ ꯍꯪꯆꯤꯛ ꯂꯥꯡꯕ ꯑꯣꯏꯅ꯫
ꯍꯥꯏꯕ ꯋꯥꯅꯦꯕ ꯅꯨꯡꯁꯥ ꯌꯥꯝ ꯁꯥꯕ ꯀꯥꯟꯗ ꯑꯩꯅ ꯑꯣꯇꯣꯒ ꯆꯠꯂꯦ ꯍꯥꯏꯕ ꯋꯥꯅꯦꯕꯀꯣ ꯍꯥꯏꯗꯤ ꯏꯁꯥ ꯌꯥꯝ ꯆꯥꯎꯊꯕ ꯌꯥꯎꯋꯦꯕ ꯑꯗꯨꯝ ꯀꯥꯟꯗ ꯑꯣꯇꯣ ꯆꯠꯂꯦ ꯍꯥꯏꯕꯋꯥꯅꯦ ꯑꯇꯩ ꯃꯇꯝꯗꯗꯤ ꯑꯩ ꯑꯥ ꯄꯥꯔꯀꯤꯡꯗꯒꯤꯅ ꯑꯩꯒꯤ ꯗꯨꯕꯧꯗ ꯑꯗꯨꯝ ꯈꯣꯡꯅ ꯆꯠꯂꯦꯕ꯫
ꯀꯩꯅꯣ ꯇꯧꯑꯣ ꯄꯨꯡꯗꯨꯁꯨ ꯅꯪ ꯈꯜꯍꯧꯔꯣ ꯅꯪꯉꯣꯟꯗ ꯅꯥꯇꯩ ꯆꯥꯗꯕ ꯍꯥꯏꯗꯤꯅꯦ꯫ ꯑꯌꯨꯛ ꯉꯇꯥ ꯂꯧꯊꯣꯛꯈ꯭ꯔ ꯐꯕ꯭ꯔꯥ ꯅꯠꯇ꯭ꯔꯒ ꯄꯨꯡ ꯅꯤꯄꯥꯟꯗꯒꯤ ꯇꯧꯕꯅ ꯐꯕ꯭ꯔꯥ ꯅꯠꯇ꯭ꯔꯒ ꯅꯨꯡꯊꯤꯟ ꯃꯥ ꯇꯧꯕꯅ ꯐꯕ꯭ꯔꯥ ꯅꯠꯇ꯭ꯔ ꯅꯨꯡꯗꯥꯡꯋꯥꯏꯔꯝ ꯇꯧꯕ ꯐꯕ꯭ꯔꯥ ꯑꯩꯅ ꯈꯜꯂꯣ ꯑꯩꯅ ꯈꯜꯍꯟꯅꯤꯡꯉꯤꯁꯤꯅ ꯑꯃꯨꯛꯀꯣ ꯑꯌꯨꯛꯀꯤꯁꯦ ꯐꯗꯤ ꯐꯩꯌꯦꯕ ꯑꯌꯨꯛ ꯀꯣꯡꯊꯣꯛꯈꯤꯕꯁꯦ꯫ ꯑꯩꯗꯤ ꯅꯪ ꯑꯌꯨꯛꯇ ꯇꯧꯊꯣꯛꯈ꯭ꯔꯗꯤ ꯅꯪ ꯑꯇꯣꯞꯄ ꯊꯕꯛ ꯆꯠꯀꯦ ꯍꯥꯏꯕꯗ ꯅꯪ ꯋꯥꯏ ꯁꯦꯡꯖꯔꯅꯤꯗꯅ꯫
ꯍꯣꯏ ꯑꯗꯨꯕꯨꯗꯤ ꯏꯅꯪꯇ ꯅꯪꯕ꯫
ꯎꯝ꯫
ꯅꯣꯏꯁꯨ ꯑꯇꯣꯞꯄ ꯎꯝ ꯑꯇꯣꯞꯄ ꯀꯩꯀꯥ ꯇꯝꯒꯦ ꯍꯥꯏꯔꯒꯗꯤ ꯑꯇꯣꯞꯄꯒꯤꯁꯨ ꯄꯨꯡꯁꯤꯡꯗꯣ ꯈꯔ ꯌꯦꯡꯉꯛꯑꯒ ꯆꯥꯅꯅꯕ ꯁꯤꯟꯕꯅ ꯐꯩꯗꯅ꯫
ꯑꯗꯨꯅꯦ ꯑꯇꯣꯞꯄꯒꯤ ꯄꯨꯡꯁꯤꯡꯗꯣ ꯑꯌꯨꯛꯇ ꯀꯩꯁꯨ ꯑꯣꯏꯔꯣꯏꯕ ꯑꯩ ꯈꯪꯉꯦꯕ꯫ ꯎꯝ ꯑꯗꯨꯕꯨ ꯀꯝꯄꯦꯅꯤ ꯃꯦꯀꯞ ꯃꯦꯀꯞ ꯃꯦꯀꯞ ꯇꯝꯕ ꯈꯣꯠꯄ ꯍꯥꯏꯁꯦ ꯅꯨꯡꯊꯤꯟ ꯅꯠꯇ꯭ꯔꯒ ꯅꯨꯡꯗꯥꯡꯋꯥꯏꯔꯝ ꯑꯗꯨꯋꯥꯏ ꯑꯌꯥꯝꯕ ꯑꯣꯏꯒꯟꯗꯣꯏꯅꯦ ꯑꯗꯨꯗꯤ ꯀꯝꯄ꯭ꯌꯨꯇꯔꯁꯤꯅ ꯑꯌꯨꯛꯇ ꯐꯠ ꯇꯝꯊꯣꯛꯄꯅ ꯐꯩꯌꯦꯕ꯫
ꯑꯗꯨꯅꯦ ꯇꯝꯕ ꯌꯥꯕꯉꯩ ꯈꯔ꯫ ꯑꯗꯨꯒꯤ ꯄꯩꯁꯥꯗꯨꯕꯨ ꯀꯌꯥꯅꯣ ꯑꯣꯏꯈꯤꯕꯅꯦ ꯑꯩ ꯀꯥꯎꯔꯦ꯫
ꯃꯥꯄꯜ ꯑꯗꯨꯋꯥꯏꯅ ꯍꯧꯕꯅꯦ꯫
ꯑꯗꯨꯅꯦ ꯑꯗꯨ ꯇꯝꯖꯜꯍꯧꯔꯒ ꯀꯥꯟꯅꯅꯕ꯫
ꯎꯝ ꯅꯪ ꯕꯖꯥꯔꯗ ꯏꯁꯄꯣꯀꯟ ꯇꯧꯈꯤꯕꯗꯣ꯫
ꯀꯤꯡꯗꯝ
ꯑꯗꯨ ꯑꯗꯨ ꯀꯥꯏꯋꯥꯏꯗꯅꯣ꯫
ꯀꯩꯅꯣꯗ ꯄꯣꯂꯣ ꯒ꯭ꯔꯥꯎꯟ ꯃꯅꯤꯡꯗ꯫
ꯑꯗꯨꯋꯥꯏꯗꯗꯤ ꯀꯝꯄꯨ ꯇꯝꯐꯝ ꯂꯩꯇ꯭ꯔꯣ꯫
ꯑꯗꯨꯁꯨꯁꯨꯝ ꯀꯝꯄ꯭ꯌꯨꯇꯔ ꯌꯥꯎꯋꯦꯕꯀꯣ
ꯎꯝ꯫
ꯀꯝꯄ꯭ꯌꯨꯇꯔ ꯀꯩꯀꯥ ꯂꯣꯏ ꯌꯥꯎꯋꯦꯕ ꯑꯗꯩ ꯑꯩꯅ ꯑꯗꯨꯃꯥꯏꯅ ꯗꯥꯏꯔꯦꯛ ꯄꯨꯟꯃꯤ ꯅꯠꯇꯕꯤꯗ ꯀꯝꯄ꯭ꯌꯨꯇꯔ ꯀꯩꯀꯥ ꯀꯩꯅꯣ ꯇꯣꯉꯥꯟꯅ ꯂꯩꯒꯤꯕꯖꯦ ꯁꯤꯅ ꯐꯕ ꯑꯃ ꯂꯩꯌꯦꯕ꯫
ꯍꯣꯏ ꯐꯩꯌꯦ ꯑꯗꯨꯕꯨꯗꯤ ꯑꯩꯈꯣꯏ ꯍꯟꯇꯛ ꯀꯩꯅꯣꯗ ꯉꯥꯏꯈꯣꯀꯣ ꯄꯥꯏꯌꯨꯀꯣ ꯑꯥꯏ ꯁꯤ ꯑꯦꯝꯁꯨ ꯇꯝꯈꯩꯗꯨ ꯀꯔꯤꯝ ꯀꯥꯟꯅꯗꯦꯕ ꯑꯥꯏ ꯁꯤ ꯑꯦꯝꯗꯁꯨ ꯀꯝꯄ꯭ꯌꯨꯇꯔ ꯇꯝꯕ ꯌꯥꯏꯌꯦꯕ꯫
ꯎꯝ꯫
ꯀꯝꯄ꯭ꯌꯨꯇꯔ ꯀ꯭ꯔꯣꯁꯦ ꯍꯧꯖꯤꯛꯁꯨ ꯇꯜꯂꯕ꯫
ꯄꯨꯜꯂꯞꯅꯦ ꯄꯨꯂꯞ ꯄꯨꯟꯕꯒ ꯇꯧꯕꯒ ꯇꯣꯈꯥꯏꯅ ꯑꯜꯂꯛ ꯅꯥꯏꯅ ꯂꯩꯕꯒꯅꯦ ꯌꯥꯝ ꯊꯤꯅ ꯀꯥꯟꯅꯕꯁꯦ ꯑꯜꯂꯛꯅꯏꯂꯩꯕ ꯑꯩ ꯍꯦꯛ ꯅꯥꯀꯟꯒꯤ ꯑꯩꯒꯤ ꯂꯩꯗꯨꯒꯤ ꯍꯦꯛ ꯅꯥꯀꯟꯒꯤꯁꯤꯁꯨ ꯀꯝꯄ꯭ꯌꯨꯇꯔꯅꯤ ꯀꯩꯅꯣ
ꯑꯗꯨꯅ ꯈꯣꯏ ꯃꯣꯏꯗꯨꯅ ꯀꯌꯥ ꯂꯧ
ꯑꯗꯣ ꯃꯣꯏꯗꯨꯗꯤ ꯑꯩ ꯍꯪꯗꯕꯅꯤꯅ ꯈꯪꯗꯦꯕ꯫
ꯑꯗꯣ ꯁꯥꯔꯇꯤꯐꯤꯀꯦꯠꯇꯣ ꯀꯥꯟꯅꯗꯕ ꯑꯣꯏꯗ꯭ꯔꯗꯤ
ꯑꯗꯨꯅ ꯁꯥꯔꯇꯤꯐꯤꯀꯦꯠꯇꯣ ꯑꯩꯅ ꯄꯥꯏꯅꯤꯡꯕꯅ ꯅꯦꯜꯂꯤꯛꯀꯤꯛꯀꯨꯝꯕ ꯁꯨꯃꯥꯏꯅ ꯇꯧꯕꯁꯦ꯫ ꯁꯤꯒꯤꯅ ꯄꯥꯏꯅꯤꯡꯕ ꯄꯥꯏꯒꯦꯅ ꯄꯥꯏꯔꯒꯅ꯫
ꯍꯣꯏꯅꯦ ꯍꯡ ꯃꯃꯥꯡꯗꯤ ꯍꯪꯗꯤ ꯍꯪꯉꯝꯃꯕꯅꯦꯕꯅ ꯀꯩꯅꯣꯒꯤꯗꯣ ꯎꯝ ꯀꯔꯤ ꯀꯔꯤ ꯇꯤꯖꯤꯒꯤ ꯖꯤꯄꯤꯒꯤ ꯃꯅꯥꯛꯀꯤꯗꯣ꯫ ꯑꯗꯣ ꯑꯩꯅ ꯑꯗꯨꯝ ꯀꯥꯟꯗꯗꯤ ꯍꯥꯏꯗꯤ ꯑꯇꯣꯞꯄꯁꯨ ꯃꯌꯥꯝ ꯇꯝꯕꯒꯤ ꯈꯣꯠꯄꯒꯤ ꯂꯩꯅꯕꯅꯤꯅ ꯑꯩꯅ ꯁꯤꯁꯤꯅ ꯀꯣꯟꯅ ꯈꯤꯇꯪ ꯇꯞꯅ ꯇꯧꯔꯒꯦꯅ ꯑꯩꯅ ꯂꯩꯒꯤꯕꯅꯦꯕ꯫
ꯃꯣꯏꯅ ꯃꯄꯟꯗꯩꯔ ꯀꯩꯅꯣꯝ ꯍꯧꯒꯨꯝ ꯇꯧ
ꯑꯗꯨꯅꯦ ꯑꯗꯨ ꯅꯦꯔꯤꯠꯇꯝ ꯃꯥꯡ ꯃꯤꯟꯅꯔꯕꯅ ꯑꯃꯨꯛ ꯃꯥꯖꯨ ꯇꯝꯖꯦ ꯍꯥꯏꯔꯒꯗꯤ ꯄꯨꯟꯅ ꯆꯪꯃꯤꯟꯅ ꯌꯥꯕꯗꯣ ꯃꯥꯅꯥ ꯁꯣꯝꯒꯤ ꯈꯜꯂꯃꯤꯅ ꯑꯩꯅ ꯁꯣꯝ ꯅꯥꯀꯟꯒꯤ ꯇꯧ ꯌꯥꯏꯗꯅ꯫
ꯑꯝꯛꯇꯪꯗꯤ ꯍꯪꯗꯤ ꯍꯪꯍꯟꯒꯤꯒꯦ ꯅꯣꯏ ꯅꯦꯂꯤꯠꯀꯤꯗꯣ ꯂꯩꯇ꯭ꯔꯦ ꯍꯥꯏ ꯇꯥꯔꯗꯤ ꯁꯤ ꯊꯤꯕ ꯌꯥꯔꯦꯕ꯫ ꯂꯩ ꯍꯥꯏꯇꯥꯔꯗꯤ ꯃꯥꯁꯨ ꯀꯥꯈꯠꯂꯛꯀꯅꯤ ꯅꯪꯁꯨ ꯀꯥꯈꯠꯂꯛꯀꯅꯤ ꯑꯗꯨꯝ ꯐꯠꯇ꯭ꯔꯥ꯫ ꯃꯥ ꯍꯧꯖꯤꯛ ꯄꯩꯁꯥ ꯀꯩꯁꯨ ꯌꯥꯝ ꯀꯟꯅ ꯋꯥꯗꯨꯕꯨꯁꯨ ꯑꯣꯏꯗ꯭ꯔꯦ ꯍꯥꯏꯗꯤ ꯍꯧꯖꯤꯛꯀꯤꯗꯤ ꯑꯗꯨꯝ ꯄꯩꯁꯥ ꯐꯪꯉꯤꯕ ꯄꯣꯠꯅꯤꯗꯅ ꯍꯧꯖꯤꯛ ꯑꯗꯨꯅ ꯀꯩꯁꯨ ꯑꯗꯨꯝ ꯌꯥꯏꯌꯦꯕ꯫ ꯅꯪ ꯇꯣ
ꯇꯧꯔꯛꯀꯦ ꯀꯛꯎ꯫